ꯍꯜꯂꯣ ꯚꯥꯏ
ꯎꯝ ꯇꯥꯏ ꯇꯥꯏ
ꯏꯇꯥꯎ
ꯂꯥꯢꯔꯦ
ꯑꯣ ꯑꯁ
ꯍꯧꯖꯤꯛꯀꯥꯟ ꯀꯃꯥꯏ ꯀꯃꯥꯏ ꯇꯧꯔꯤ ꯋꯦꯗꯔꯕꯨ ꯉꯁꯤ ꯌꯨꯝꯗ ꯂꯩ ꯑꯩ ꯊꯥꯎꯒꯦ ꯇꯧ ꯑꯩꯈꯣꯏ ꯊ ꯑꯩꯈꯣꯏ ꯀꯪꯂꯥꯄꯟꯗꯅ ꯐꯥꯔꯤ
ꯇꯨꯔꯦꯟꯗꯩ
ꯎꯝ
ꯒ꯭ꯔꯤ ꯊꯥꯎꯕ ꯆꯠꯁꯦꯗꯨꯝ ꯅꯨꯡꯁꯥ ꯅꯥꯟꯂꯗꯤ ꯅꯨꯡꯁꯥ ꯇꯜꯂꯦꯅꯦ
ꯍꯖꯔꯄꯅ ꯍꯣꯏꯀꯥꯟ ꯐꯖꯗ꯭ꯔꯦ ꯍꯥꯏꯅ ꯀꯩꯅꯣꯔꯣꯝꯗꯁꯨ ꯃꯨꯝꯕꯥꯏꯗꯁꯨ ꯑꯣꯏꯀꯥꯟ ꯁꯥꯕꯩ ꯀꯅ ꯁꯥꯔꯦ ꯏꯁꯤꯡꯉꯒ ꯍ ꯑꯃꯨꯛ ꯐꯪꯅꯗ꯭ꯔꯦ ꯍꯥꯏ
ꯀꯥꯏꯗ
ꯃꯨꯝꯕꯥꯢꯗ
ꯉꯥ ꯃꯨꯝꯕꯥꯏꯒꯤ ꯋꯥꯔꯤ ꯄꯨꯔꯑꯕ ꯆꯥꯛ ꯏꯁꯤꯡ ꯆꯥꯒꯦꯔꯥ
ꯑꯁ ꯌꯥꯝ ꯃꯊꯥ ꯁꯥꯏꯌꯦꯅ ꯑꯝ ꯑꯗ ꯕꯣꯜ ꯅꯨꯡꯁꯤ ꯀꯩꯝ ꯇꯧꯗ꯭ꯔꯣ ꯄꯩꯁꯥ ꯅꯨꯡꯁꯥꯊꯥ ꯋꯥꯟ ꯋꯦꯁ ꯀꯦꯝ ꯂꯩꯕ ꯃꯌꯥꯝ ꯑꯦꯄ꯭ꯂꯤꯀꯦꯁꯟ ꯑꯣꯏ ꯁꯤ ꯅꯠꯇ꯭ꯔꯣ
ꯀꯔꯤ
ꯄꯩꯁꯥ ꯊꯥꯗꯔꯣ ꯅꯪ ꯕꯣꯜꯗ
ꯐ ꯕꯣꯜꯒ ꯌꯦꯡꯗꯦꯗ ꯅꯥꯕ
ꯑꯩꯅ ꯅꯁꯥꯝ ꯇꯨꯝꯃꯦꯅ
ꯕꯣꯜꯒ ꯌꯦꯡꯗꯦꯔ ꯏꯟꯇ꯭ꯔꯦꯁ ꯂꯩꯇ꯭ꯔꯦ ꯕꯣꯜꯒ
ꯀ ꯂꯩꯗꯨꯅꯅꯦ
ꯕꯣꯜꯒ ꯌꯦꯡꯕꯩ ꯃꯇꯝ ꯂꯩꯇꯦ ꯅꯕ
ꯑꯩꯗꯤ ꯉꯥꯔꯥꯡꯁꯨꯨ ꯄꯨꯡ ꯑꯍꯨꯝ ꯃꯈꯥꯏ ꯃꯔꯤ ꯇꯥꯕꯅ ꯌꯨꯝꯖ ꯀꯥꯟꯅꯗꯦ ꯑꯩꯈꯣꯏ ꯁꯤ ꯃꯅꯨꯡꯗ ꯀꯥꯞꯄꯦꯕ ꯕꯣꯟ
ꯑꯥ ꯄꯩꯁꯥ ꯅꯨꯡꯁꯥ ꯀꯃꯥꯏ ꯇꯧꯔꯤꯒꯦ ꯌꯨꯝꯗ ꯂꯩ ꯅꯣꯏ ꯄꯩꯁꯥ ꯅꯨꯡꯁꯥ ꯀꯃꯥꯏꯅ ꯇꯧꯔꯤꯅꯣ
ꯅꯪ ꯂꯥꯛꯑꯕ ꯒ꯭ꯌꯥꯟ ꯇꯥꯗꯦ ꯇꯧꯔꯤꯁ
ꯅꯃꯥ ꯍꯣꯏ ꯂꯩꯇꯔꯣ
ꯂꯩ
ꯅꯣꯏ ꯀꯅꯣ ꯀ꯭ꯂꯥꯁ ꯀꯌꯥ ꯀꯥꯒ꯭ꯔꯝꯅꯣ ꯅꯪ ꯅꯆꯟꯅꯨꯄꯤꯖꯨ
ꯂꯥꯁ
ꯍꯥꯥ
ꯁꯚꯦꯟꯂꯣ ꯑꯥꯝ
ꯑꯣ ꯀ꯭ꯌꯥꯗ ꯀꯥꯏꯅꯣ
ꯀꯥꯗꯦ ꯁꯦꯀꯦꯟꯗ꯭ꯔꯤ ꯀꯥꯏ
ꯑꯣ ꯀꯩ ꯁꯦꯀꯦꯟꯗ꯭ꯔꯤ ꯀꯥꯏꯌꯦ
ꯑꯗꯨ ꯀꯥꯍꯟꯕꯩ ꯀꯥꯔꯝꯃꯤ ꯀꯥꯍꯟꯗꯕꯩꯅꯤ ꯍꯌꯦꯡ ꯀꯩꯀꯩ ꯊꯕꯛ ꯀꯩꯀꯩ ꯇꯧꯔꯀꯥꯟꯗ ꯒꯣꯔꯚꯔꯃꯦꯟ ꯁ꯭ꯀꯨꯜꯅ ꯐꯩꯗ ꯑꯗꯨꯗꯨꯒꯤ ꯀꯩꯀꯩ ꯐꯦꯁꯤꯂꯤꯇꯤ ꯀꯩꯀꯩ ꯈꯔ ꯐꯪꯅꯉꯥꯏꯅꯤ ꯇꯧꯔꯤꯝꯅꯤ ꯅꯥꯕ ꯇꯧꯔꯤꯁꯤ ꯒ꯭ꯌꯥꯟ ꯇꯥꯗꯦ
ꯇꯧ ꯍꯥꯏ ꯊꯕꯛꯇꯣ ꯅꯪ ꯃꯨꯛ ꯇꯧꯒꯤꯗ꯭ꯔꯣ ꯀꯩꯅꯣ
ꯀꯩꯅꯣ
ꯅꯨꯄꯥ ꯄꯦꯡꯀꯦꯒ꯭ꯔ ꯍꯥꯞꯄꯨꯅ ꯑꯌꯨꯝꯒꯤ ꯑꯃ ꯍꯥꯞꯇꯤꯔ ꯍꯥꯞꯄꯨ ꯍꯥꯞꯇꯣꯏꯔ ꯈꯪꯗꯦ ꯍꯧꯖꯤꯛ ꯃꯇꯝꯖꯤꯗꯤ
ꯄꯨꯀ꯭ꯔꯤ ꯉꯥ ꯐꯥꯕꯩ
ꯑꯣꯡ ꯉꯥꯒꯨꯝꯕ ꯑꯗꯩ ꯉꯥꯆꯤꯛꯀꯨꯝꯕ ꯉꯥꯃꯨꯒꯨꯝꯕ
ꯑꯣ
ꯑꯗꯨ ꯉꯥꯏꯍꯥꯛ ꯐꯥꯔꯦ ꯑꯃꯨꯛ ꯐꯥ ꯑꯇꯣꯞꯄ ꯀꯌꯤꯝ ꯐꯥꯗꯦ ꯉꯁꯤ ꯈꯔ ꯐꯥꯏ ꯑꯗꯩ ꯐꯕꯧꯉꯥꯗꯤ ꯐ ꯆꯥꯎꯔꯦ ꯀꯃꯟ ꯃꯆꯥ ꯀꯥ ꯆꯤꯡ ꯁꯥꯕꯅꯤꯅꯀꯣ ꯑꯥ ꯈꯨꯆꯨ ꯈꯨꯃꯦꯟꯒꯗꯤ ꯄꯨꯂꯞ ꯄꯨꯃꯝ ꯃꯝꯃꯦꯗ
ꯍꯧꯖꯤꯛ ꯌꯥꯝ ꯁꯥꯔꯕꯣ
ꯁꯕ ꯐ ꯁꯥꯏꯗ ꯍꯣꯏꯗ ꯉꯁꯤꯕꯨꯗꯤ ꯅꯣꯡ ꯍꯥꯏꯔꯞ ꯍꯥꯏꯔꯞ ꯃꯪꯕ ꯃꯪꯂꯞ ꯇꯧꯋꯦ
ꯎꯝ
ꯈꯤꯇꯪ ꯂꯥꯞꯅ ꯑꯝꯇꯪ ꯀꯣꯏꯕ ꯆꯠꯊꯣꯛꯎꯒꯦ ꯇꯧꯅꯦ ꯆꯠꯇ ꯀꯨꯏꯔꯦꯕ ꯀꯣꯏꯕꯖꯨ
ꯀꯥꯏ ꯀꯣꯏꯗꯣꯏꯅꯣꯅ ꯃꯅꯤꯄꯨꯔ ꯃꯅꯨꯡꯅ ꯂꯥꯟꯅ ꯆꯠꯊꯣꯛ ꯆꯠꯁꯤꯟ ꯅꯨꯡꯉꯥꯏꯕ
ꯍꯌꯦꯡ ꯇꯥꯔꯤꯛ ꯃꯔꯤꯗ ꯑꯣꯏ ꯊꯕꯛ ꯑꯝ ꯂꯩ
ꯄꯂꯦꯟ ꯄꯂꯦꯟꯕꯨ ꯆꯠ ꯌꯥꯕ꯭ꯔꯅꯦ
ꯌꯥꯏꯗꯥ ꯑꯗꯨ ꯅꯠꯇ꯭ꯔꯖꯨ ꯑꯩ ꯅꯍꯥꯟ ꯑꯩ ꯀꯩꯅꯣꯗ ꯆꯠꯂꯨꯏ ꯀꯩꯅꯣ ꯂꯣꯛꯇꯥꯛ
ꯀꯥꯏꯗꯥ
ꯂꯣꯛꯇꯥꯛ ꯆꯠꯂ
ꯂꯣꯛꯇꯥꯛ ꯄꯨꯗꯤ ꯌꯥꯅꯤꯗꯥ
ꯍꯣꯏ ꯐꯦꯃꯤꯂꯤ ꯃꯈꯩ ꯆꯠꯂꯨꯕꯅꯤꯗ ꯑꯗꯨꯕꯨꯗꯤ
ꯑꯣ
ꯑꯗꯨꯒ
ꯂꯨꯄꯥ ꯀꯌꯥ ꯂꯧꯕ ꯅꯣꯡꯃ ꯋꯥꯟ ꯅꯥꯏꯠꯇꯤ
ꯁꯔꯀꯥꯟ ꯀꯩꯅꯣ ꯂꯧꯔꯝꯃꯤ ꯆꯧꯉꯥ ꯆꯧꯉꯥꯔ ꯀꯌꯥ ꯀꯌꯥꯅꯣ ꯂꯧꯕꯅꯦ
ꯎꯝ ꯌꯥꯎꯗꯦꯅꯦ ꯗꯨꯗꯤ
ꯌꯥꯝꯗꯦ ꯃꯤ ꯑꯃꯃꯝꯒꯤꯅꯦ ꯀꯩꯅꯣ ꯑꯗꯨꯒ ꯍꯤꯗ ꯆꯠꯄꯒꯤ ꯑꯗꯩ ꯀꯩꯀꯩꯒꯤ ꯄꯩꯁꯥ ꯑꯗꯨꯝ ꯈꯔ ꯂꯧ
ꯆꯥꯕ ꯊꯛꯄꯩꯗꯤ
ꯆꯥꯕ ꯊꯛꯄꯩꯗꯤ ꯑꯩꯈꯣꯏ ꯏꯁꯥꯅ ꯄꯨꯖꯅꯤꯗꯅ
ꯑꯥ
ꯅꯨꯡꯕꯨꯗꯤ ꯅꯨꯡꯉꯥꯏꯕꯅꯦꯍꯦ
ꯉꯥ ꯐꯥ ꯌꯥꯗ꯭ꯔꯣ
ꯊꯥꯏ ꯀꯩꯅꯣ ꯑꯣꯗꯗꯨꯝ ꯉꯥꯗꯕꯨ ꯆꯤꯛꯇꯕꯩ ꯋꯥꯅꯤ ꯉꯥ ꯈꯣꯏꯗꯤ ꯐꯖꯅ ꯊꯥꯛꯑꯦ ꯀꯩꯅꯣ ꯈꯣꯏ ꯅꯍꯥꯟ ꯈꯣꯏ ꯈꯣꯏꯁꯥꯡꯁꯨ ꯄꯨꯏꯌꯦꯕ
ꯎꯝ
ꯊꯥꯄꯅꯦ ꯑꯗꯣ ꯍꯥꯏꯗꯤ ꯑꯩꯈꯣꯏꯅ ꯆꯠꯂꯤꯕ ꯃꯐꯝꯗꯨꯅ ꯁꯤꯅꯤꯗ ꯑꯥ ꯆꯤꯛꯇ ꯃꯐꯝ ꯑꯣꯏꯕ ꯑꯗꯨꯅ ꯌꯥꯗꯕ
ꯋꯥꯔꯤ ꯐꯖꯕ ꯑꯃ ꯂꯩꯌꯦ ꯑꯗꯨꯗꯤ ꯍꯌꯦꯡ ꯍꯌꯦꯡ ꯀꯣꯟ ꯁꯥꯅꯔꯁꯤ ꯋꯥꯔꯤ ꯗꯣ ꯅꯨꯡꯉꯥꯏꯕꯃ ꯂꯩꯌꯦꯕ
ꯀꯔꯤ
ꯅꯪ ꯊꯥꯖꯔꯣꯏꯗꯕ ꯑꯩ ꯑꯃ
ꯀꯩ ꯅꯣꯅꯦ ꯍꯥꯏꯔꯑꯣꯅꯦ
ꯍꯥꯥ
ꯀꯩꯅꯣ
ꯀꯣꯟꯅꯥ ꯍꯥꯏ ꯀꯣꯅꯥ ꯍꯥꯏ ꯍꯧ ꯇꯤ ꯍꯥꯏꯔꯔꯣꯏ
ꯀꯔꯤꯒꯤ
ꯀꯣꯟꯅ ꯍꯥꯏꯁꯦ ꯀꯣꯟꯅ ꯀꯣꯟꯅ ꯀꯣꯟꯅ ꯁꯥꯟꯅꯁꯦꯕ ꯑꯗꯨꯅ
ꯑꯣ ꯀꯔꯤ ꯃꯇꯥꯡꯒꯤꯅꯣ ꯍꯥꯏꯁꯦ ꯍꯥ
ꯑꯗꯨꯈꯣꯏꯀꯥꯟꯗ ꯕꯣꯅꯤ ꯌꯦꯡ ꯅꯥꯅꯕ ꯂ ꯐ ꯁꯥꯟꯅꯩ
ꯅꯣꯏ ꯋꯥꯥꯏꯗꯨ ꯀꯔꯤ ꯃꯥꯛꯒꯤꯅꯣꯍꯦ
ꯅꯣꯏ ꯂꯩ ꯀꯥꯏ ꯋꯥꯔꯤꯅꯤꯗ
ꯑꯩꯈꯣꯏ ꯂꯩꯀꯥꯏꯒꯤ ꯍꯥꯥ
ꯅꯣꯏ ꯂꯩ ꯀꯥꯏꯒꯤ ꯋꯥꯔꯤꯅꯦꯕ
ꯑꯣ ꯃꯤꯔꯣꯏꯁꯦ ꯀꯔꯤꯒꯤꯅꯣ
ꯃꯤꯅꯤ
ꯑꯣ ꯀꯔꯤ ꯑꯃꯨꯛ ꯇꯧꯔꯕ
ꯑ ꯍꯌꯦꯡ ꯍꯌꯦꯡ ꯍꯌꯦꯡ ꯍꯌꯦꯡꯒ ꯀꯔꯤꯅꯣ ꯑꯩ ꯍꯥꯏꯒꯦ
ꯄꯁ ꯅꯪꯅ ꯀꯥꯏ ꯀꯥꯏꯗꯩ ꯋꯥꯔꯤꯅꯣ ꯅꯥꯕ
ꯋꯥꯔꯤ ꯅꯠꯇꯦ ꯅꯥꯕ ꯀꯩꯅꯣ ꯅꯪ ꯊꯥꯕꯛ ꯄꯨ ꯅꯪ ꯊꯕꯛ ꯄꯨꯡ ꯀꯌꯥ ꯆꯠꯄꯅꯣ
ꯆꯠꯅꯤꯡꯕ ꯃꯇꯝꯗ ꯑꯩ ꯏꯁꯤꯡꯗ ꯇꯥꯔꯦ ꯀꯨꯀꯔ ꯍ ꯅꯥꯀꯜꯂ ꯐꯖꯅ ꯇꯧꯋꯣ
ꯀꯩꯅꯣ ꯆꯥꯛ ꯀꯅꯥ ꯊꯣꯡꯉꯦ ꯅꯪ ꯊꯣꯡꯉꯤꯔꯣ
ꯊꯣꯡꯗꯦꯗ
ꯎꯝ
ꯆꯥ ꯉꯔꯥꯡ ꯑꯩꯈꯣꯏ ꯁꯪ ꯆꯥꯕꯗꯤ ꯆꯠꯂꯤ ꯑꯃ ꯂꯩ ꯁꯥ ꯈꯔ ꯊꯣꯡꯒꯠꯄꯩ
ꯑꯣ ꯅꯣꯏ ꯀꯩꯅꯣ ꯍꯥꯏꯗꯤ ꯅꯪꯒ ꯂꯩꯃꯤꯟꯅꯕꯗꯨ ꯆꯠꯈ꯭ꯔꯕꯣ ꯊꯕꯛ ꯅꯨꯄꯥ
ꯆꯠꯇꯦ ꯑꯣ ꯉꯥꯅꯨ ꯁꯥꯢ ꯁꯥꯢ ꯆꯠꯄ ꯇꯜꯂꯦꯌꯦ ꯑꯩꯈꯣꯏ ꯍꯧꯒꯠꯂꯛꯄꯒ ꯅꯨꯡꯁꯥ ꯐꯥꯉꯤ ꯒ꯭ꯌꯥꯟ ꯃꯦꯟ ꯇꯥꯗꯦꯗ
ꯀꯥꯅꯗ
ꯑꯥ ꯇꯣꯞ ꯐ꯭ꯂꯣꯔꯗ ꯑꯣꯏꯕꯩꯅ
ꯇꯔꯤꯛ ꯑꯃꯗ ꯑꯉꯥꯡ ꯃꯄꯣꯛ ꯅꯨꯃꯤꯠ ꯇꯥꯏꯌꯦꯕ ꯇꯥꯔꯤꯛ ꯃꯔꯤꯗꯕ ꯑꯗꯨ ꯇꯥꯔꯤꯛ ꯃꯔꯤꯗꯨꯗ ꯑꯝꯇꯪ ꯆꯠꯂꯨꯒꯦ ꯇꯧꯕꯅꯦ ꯑꯩꯁꯨ ꯂꯥꯎ ꯑꯗꯨꯝ ꯍꯥꯜꯂꯦ ꯊꯦꯡꯅꯗ ꯀꯨꯏꯔꯦ ꯑꯩ ꯉꯥꯎꯔꯤꯉꯩꯗ ꯎꯝ ꯆꯠꯂꯨꯒꯦ ꯇꯧꯕ ꯑ ꯗꯗꯥ ꯊꯦꯡꯅꯕ ꯌꯥꯕ꯭ꯔꯥ ꯀꯩꯅꯣ ꯌꯦꯡꯊꯣꯛꯎꯒꯦ ꯇꯧꯅꯦ
ꯂꯧ ꯇꯥꯢꯟ ꯂꯧꯊꯣꯛꯈ꯭ꯔ ꯌꯦꯡꯉꯗꯤ ꯏꯁꯤꯡ ꯇꯣꯞ ꯇꯣ ꯇꯣꯞ ꯇꯔꯦ ꯁꯣꯝꯗꯒꯤ ꯆꯥꯛꯇꯣ ꯀꯥ ꯃꯨꯟꯗꯔꯦ
ꯀꯥꯟ ꯇꯥꯗꯦ ꯏꯕꯨꯡꯉꯣ ꯍꯦꯟ ꯍꯦ ꯑꯥꯁ ꯃꯤ ꯇꯔꯥ ꯐꯥꯎ ꯐꯪꯗꯔꯦ ꯅꯥꯕ ꯇꯜꯂꯦ ꯍꯥꯎ ꯑꯁ ꯇꯥꯎꯒꯗꯧꯁꯦ ꯅꯥꯕ ꯍꯧꯖꯤꯛ ꯅꯣꯢ ꯀꯩ ꯀꯣꯗꯤꯑꯣꯗꯣ ꯀꯣꯜ ꯇꯧꯔꯣ ꯏ ꯎꯝ ꯃꯇꯦꯛ ꯄꯥꯡꯅꯕ ꯃꯇꯝꯗ ꯑꯩꯅ ꯄꯥꯍꯧꯗ꯭ꯔꯦ ꯄꯩꯁꯥ ꯂ ꯄꯥꯢꯔꯣꯢ ꯑꯩꯁ
ꯍꯥ
ꯃꯤꯟ ꯄꯩꯁꯥ ꯍꯥꯡ ꯀꯥꯟꯅ ꯄꯩꯁꯥ ꯂꯩꯇꯕ ꯑꯩ ꯍꯧꯖꯤꯛ ꯐꯣꯟꯕꯧ ꯑꯩ ꯕꯩ ꯇꯥꯔꯦ
ꯁꯨꯗꯥ ꯃꯤꯒꯤ ꯄꯨꯟꯁꯤ ꯈꯣꯠꯁꯤ ꯌꯥꯝ ꯍꯥꯏꯅ ꯅꯠꯇ꯭ꯔꯣ
ꯀꯅꯥ
ꯅꯣ ꯅꯣꯏ ꯅꯃꯥꯟꯅꯕ ꯅꯣꯏ ꯌ ꯇꯝꯃꯤꯟꯅꯔꯛꯄ ꯃꯈꯩ ꯑꯃꯐꯥꯎ ꯑꯃꯕꯧ ꯂꯩꯇꯕꯔꯥ
ꯂꯩ ꯇꯝꯃꯤꯅꯕ ꯈꯣꯢ ꯏꯁ꯭ꯀꯨꯜ ꯀꯥꯃꯤꯟꯅꯕꯔꯣ ꯑꯩꯒ ꯂꯩꯗ ꯅ ꯀꯥꯏꯅꯣ ꯍꯣꯢ ꯄꯨꯟꯗꯦꯗ
ꯑꯣ
ꯀ꯭ꯌꯥ ꯑꯜꯂꯨ ꯀ꯭ꯌꯥ ꯍꯥꯞꯇꯣꯢꯅꯣ ꯑꯥ ꯅꯪꯒꯤ ꯐꯣꯟ ꯅꯣ ꯅꯣ ꯂꯧꯕꯗꯣ ꯂꯩꯔꯤꯕ꯭ꯔꯣ ꯍꯧꯖꯤꯛꯐꯥꯎ ꯅꯣꯏ ꯂꯣꯏꯈ꯭ꯔꯕꯣ
ꯑꯩꯔꯣ
ꯁꯤꯡ ꯂꯣꯢꯈ꯭ꯔꯕꯣ
ꯑꯩꯔꯣ
ꯑꯥ
ꯑꯗꯨꯗꯣ
ꯍꯥꯥ
ꯅꯠꯇꯦꯅꯦ ꯅꯪ ꯅꯍꯥꯟ ꯍꯥꯟꯅꯩ ꯐꯣꯟꯗꯩ ꯂꯣꯟ ꯂꯧꯒꯤꯕ ꯈꯣꯠꯈꯤꯕ ꯁꯤꯡ
ꯁꯤꯡꯗꯦ ꯁꯤꯡꯗꯦ ꯑꯃꯨ ꯁꯤꯡꯗꯦ
ꯑ ꯂꯨꯄꯥ ꯀꯌꯥ ꯂꯩꯑꯦꯕ
ꯂꯤꯁꯤꯡ ꯃꯔꯤꯃꯨꯛ ꯑꯅꯤ ꯑꯅꯤ ꯂꯩꯕꯅꯦꯗꯣ ꯃꯔꯤ ꯃꯨꯛ ꯄꯤꯗꯣꯈ꯭ꯔꯝꯅꯤ
ꯏꯟ ꯌꯥꯝꯗꯦꯅꯦ ꯑꯗꯨꯗꯤ
ꯑ ꯍꯣꯏ ꯑꯗꯨ ꯐꯔꯦ ꯅꯪ ꯆꯥ ꯀꯩ ꯆꯥꯊꯣꯛ ꯀꯩꯅꯣ ꯇꯧꯔꯤ
ꯎꯝ ꯑꯩꯗꯤ ꯒ꯭ꯌꯥꯁ ꯂꯩꯇꯦ